ꯇꯥꯕ꯭ꯔꯣ
ꯎꯝ ꯇꯥꯔꯦ
ꯀꯔꯤ ꯇꯧꯔꯤꯅꯣ ꯅꯪꯗꯤ
ꯑꯁ ꯁꯥꯕꯅ ꯂꯣꯏꯔꯦꯍꯦ ꯁꯤꯗ ꯀꯩꯁꯨ ꯇꯧꯗꯦ
ꯑꯥ ꯑꯩꯈꯣꯏꯗꯁꯨ ꯁꯥꯏꯌꯦ
ꯎꯝ ꯉꯁꯤ ꯈꯛꯇ ꯅꯨꯡꯁꯥ ꯊꯣꯛꯄꯗꯨꯗ
ꯑꯗꯨꯅꯦ ꯉꯔꯥꯡꯗꯤ ꯃꯥꯝꯃꯦꯕ ꯑꯗꯨꯒ ꯉꯁꯤꯅ ꯅꯨꯡꯁꯥ ꯁꯥꯏ
ꯎꯝ ꯅꯨꯃꯤꯠ ꯂꯥꯏꯛ ꯅꯨꯃꯤꯠ ꯑꯍꯨꯝ ꯃꯔꯤ ꯁꯨꯔꯦꯕ ꯅꯨꯡꯁꯥ ꯊꯣꯛꯇꯕꯗꯣ
ꯍꯣꯏ ꯑꯩꯗꯤ ꯉꯁꯤ ꯁꯟꯗꯦ ꯃꯥꯜꯂꯦ ꯀꯣ ꯅꯠꯇ꯭ꯔꯣ ꯁꯟꯗꯦꯒ ꯑꯃꯨꯛ
ꯃꯥꯜꯂꯦ ꯁꯦꯀꯦꯟ ꯁꯥꯇꯔꯗꯦꯁꯨ ꯑꯣꯏꯕꯅꯤꯅ ꯃꯤꯁꯤꯡꯁꯨ ꯁꯨꯇꯤ ꯈꯔ ꯂꯩꯅꯕ ꯃꯥꯜꯂꯦ
ꯎꯝ
ꯑꯩꯗꯤ ꯑꯩꯁꯨ ꯑꯗꯨꯝ ꯂꯩꯔꯤ
ꯑꯣ ꯃꯄꯥꯟꯗ ꯆꯠꯊꯣꯛꯄ ꯃꯄꯥꯟꯗ ꯆꯠꯊꯣꯛꯇꯦ
ꯎꯝ ꯆꯠꯊꯣꯛꯇꯦ ꯃꯄꯥꯟꯗꯁꯨ ꯑꯗꯨꯝ ꯂꯩꯈꯤꯅꯤ ꯑꯣ ꯉꯁꯥꯏ ꯍꯣꯏ
ꯅꯨꯡꯁꯥ ꯊꯣꯛꯄꯗꯤꯗ ꯍꯣꯏ ꯊꯣꯛꯄ ꯇꯜꯂꯦꯕ ꯌꯥꯝ ꯋꯥꯏꯌꯦꯕ
ꯑꯗꯨꯅꯦ
ꯃꯅꯨꯡꯗ ꯂꯩꯕ ꯐꯥꯎ ꯁꯥꯔꯀꯥꯟꯁꯤꯗ
ꯄꯥꯟ ꯆꯥꯊꯣꯛꯂꯗꯤ ꯁꯤꯔꯅꯤ
ꯑꯦ ꯁꯤ ꯒꯨꯝꯕ ꯂꯩꯔꯗꯤ ꯐꯒꯗꯕ ꯑꯩꯗꯤ ꯁꯥꯕ ꯃꯐꯝꯗ ꯂꯩꯕ ꯑꯥ ꯎꯝ ꯂꯩ ꯂꯩꯕꯗꯣ ꯉꯝꯗꯦꯕ
ꯎꯝ
ꯏꯪꯕꯗꯨꯅ ꯍꯦꯟꯅ ꯄꯥꯝꯃꯦ ꯑꯩꯗꯤ
ꯍꯣꯏ ꯑꯩꯁꯨꯅꯦ ꯁꯥꯕꯗꯤ ꯈꯥꯡꯕ ꯉꯝꯗ꯭ꯔꯦ
ꯑꯗꯨꯅꯦ
ꯃꯄꯥꯟ ꯑꯗꯨꯅ ꯃꯄꯥꯟ ꯑꯁꯤꯒꯤ ꯃꯄꯥꯟ ꯆꯠꯄꯒꯨꯝꯕꯗꯤ ꯉꯝ ꯇꯜꯂꯦꯕ ꯑꯩ
ꯍꯣꯏ
ꯃꯄꯥꯟꯗ ꯊꯕꯛ ꯇꯧꯕ ꯎꯝ ꯃꯄꯥꯟꯗ ꯊꯕꯛ ꯇꯧꯕꯁꯤꯡꯗꯣ ꯃꯄꯥꯟꯗ ꯊꯣꯛꯂꯒ
ꯎꯝ
ꯑꯇꯣꯞꯄ ꯑꯇꯣꯞꯄꯒꯤ ꯃꯐꯝꯗ ꯆꯠꯂꯒ ꯊꯕꯛ ꯇꯧꯕꯗꯣ
ꯎꯝ ꯑꯩꯅ ꯉꯥꯛꯄꯁꯤꯗꯤ ꯃꯌꯥꯡ ꯃꯌꯥꯡꯁꯤꯡꯗꯤ ꯑꯗꯨꯝ ꯈꯜꯂꯦꯀꯣ ꯃꯣꯏꯗꯤ ꯅꯨꯡꯁꯥ ꯁꯥꯔꯁꯨ ꯑꯩ ꯄꯣꯠ ꯆꯩꯁꯤꯡꯗꯣ ꯊꯥꯡꯔꯒ ꯆꯠꯄꯗꯣ ꯑꯁ ꯃꯣꯏꯗꯤ ꯌꯥꯝ ꯀꯥꯜꯂꯦ
ꯎꯝ ꯎꯝ ꯑꯁꯦꯡꯕꯅꯦ
ꯑꯩꯈꯣꯏꯗꯤ ꯏꯁꯁ ꯉꯝꯖꯗ꯭ꯔꯦ
ꯎꯝ ꯍꯝ
ꯑꯩꯗꯤ ꯆꯠꯄꯁꯨ ꯏꯀꯥꯏꯌꯦ
ꯀꯝꯐꯤꯗꯦꯟꯁ ꯂꯣꯆꯕ ꯑꯩꯉꯣꯟꯗ ꯑꯗꯨꯃꯥꯏ ꯇꯧꯕꯗꯨ
ꯍꯣꯏꯅꯦ ꯍꯥꯏꯕꯗꯤ ꯃꯣꯏꯗꯤ ꯃꯣꯏꯒꯤ ꯊꯕꯛꯅꯤꯅ ꯑꯩꯈꯣꯏ ꯃꯤꯒꯤ ꯃꯤꯒꯤ ꯊꯕꯛ ꯂꯩꯌꯦꯕ
ꯃꯣꯏꯗꯤ ꯃꯣꯏꯒꯤ ꯊꯕꯛꯅꯤ ꯑꯩꯈꯣꯏꯁꯨ ꯇꯧꯕ ꯊꯕꯛ ꯑꯃ ꯂꯩꯅ ꯑꯩꯈꯣꯏꯒꯤ
ꯎꯝ
ꯑꯗꯨꯅ ꯃꯣꯏꯁꯨ ꯇꯧꯅꯤꯡꯉꯝꯃꯣꯏꯕ ꯑꯩꯈꯣꯏꯅ ꯇꯧꯕ ꯊꯕꯛꯇꯣ
ꯍꯣꯏ ꯃꯣꯏꯗꯤ ꯄꯩꯁꯥ ꯐꯪꯂꯗꯤ ꯌꯥꯔꯦꯅ ꯑꯗꯨꯝ ꯇꯥꯎꯋꯦꯅ ꯑꯩꯈꯣꯏꯗꯤ ꯑꯗꯨꯃꯥꯏꯅ ꯇꯥꯎꯗꯦꯕ ꯄꯩꯁꯥ ꯐꯥꯡ ꯈꯪꯗ꯭ꯔꯦ ꯑꯩꯈꯣꯏꯗꯤ
ꯊꯕꯛꯁꯨꯕ ꯀꯟꯕꯒꯤꯔꯥ ꯈꯪꯗꯦ ꯏꯀꯥꯏ ꯑꯣꯚꯔ ꯑꯣꯚꯔ ꯁꯃꯥꯔꯠ ꯇꯧꯕꯒꯤꯔꯥꯗꯤ ꯈꯪꯗꯦ
ꯍꯣꯏ ꯑꯗꯨ ꯃꯤ ꯃꯤꯒꯤ ꯊꯕꯛ ꯍꯥꯏꯕꯁꯨ ꯑꯗꯨꯝ ꯂꯩꯕꯅꯤꯅ
ꯎꯝ
ꯑꯗꯨꯕꯨ ꯇꯧ ꯑꯩꯈꯣꯏꯁꯨ ꯃꯣꯏꯁꯨ ꯇꯧꯅꯤꯡꯕꯗꯤ ꯅꯠꯇꯦꯅ ꯎꯄꯥꯏ ꯂꯩꯇꯕꯒꯤ ꯑꯗꯨꯝ ꯇꯧꯔꯤꯅꯦꯕ
ꯎꯝ
ꯎꯝ ꯑꯗꯨꯅ ꯑꯩꯈꯣꯏꯗꯁꯨ ꯂꯧ ꯁꯨꯕ ꯃꯤꯁꯤꯡ ꯑꯗꯨꯝ ꯀꯟꯕ ꯂꯩꯌꯦ
ꯑꯥ
ꯅꯨꯡꯁꯥ ꯁꯥꯔꯁꯨ ꯂꯧꯗ ꯑꯗꯨꯝ ꯂꯩꯕꯗꯣ ꯊꯕꯛ ꯇꯧꯔꯒ
ꯑꯝ
ꯃꯣꯏꯁꯨ ꯑꯗꯨꯒꯨꯝꯕꯗ ꯍꯩꯅꯔꯝꯃꯣꯏꯕ ꯉꯝꯁꯨ ꯉꯝꯂꯣꯏꯕ
ꯑꯗꯨꯅꯦꯗ ꯃꯣꯏꯗꯤ ꯇꯧꯕ ꯍꯥꯏꯗꯤ ꯑꯗꯨꯝ ꯇꯧꯕꯥ ꯇꯧꯕꯅꯤꯗ ꯃꯌꯥꯡ ꯏꯁꯤꯡꯗꯤ ꯏꯀꯥꯏꯕꯁꯨ ꯈꯪꯗꯦ ꯃꯣꯏꯗꯤ ꯄꯩꯁꯥ ꯐꯪꯉꯗꯤ ꯂꯣꯏꯔꯦꯅꯥ ꯑꯗꯨꯝ ꯃꯣꯏꯗꯤ ꯑꯗꯨꯝ ꯈꯜꯂꯦꯅ
ꯎꯝ ꯍꯨꯝ
ꯇꯧ ꯇꯧꯒꯅꯤꯗ ꯃꯣꯏꯁꯨ
ꯎꯝ
ꯄꯩꯁꯥ ꯄꯤꯒꯦꯅ ꯍꯥꯏꯔꯗꯤ
ꯎꯝ ꯎꯝ ꯑꯗꯨꯒꯤ ꯃꯄꯥꯟ ꯑꯩꯅ ꯍꯥꯏꯕꯗꯤ ꯉꯁꯥꯏ ꯍꯥꯏꯕꯗꯨꯗꯤ ꯑ ꯑꯇꯣꯞꯄ ꯃꯐꯝꯗ ꯍꯥꯏꯕ ꯃꯐꯝꯗ ꯃꯤ ꯌꯥꯝ ꯆꯠꯅꯥꯏꯗꯅ
ꯍꯣꯏ ꯍꯣꯏ ꯑꯥ
ꯑꯗꯨꯗꯤ ꯑꯩ ꯉꯝꯗꯦꯕ ꯑꯗꯨꯒꯨꯝꯕꯗꯣ
ꯑ ꯑꯁꯨ ꯉꯝꯗꯦ ꯑꯁ ꯑꯁꯤꯗ ꯂꯩꯕꯁꯨ ꯌꯥꯝ ꯋꯥꯏꯑꯦ ꯁꯥꯕ ꯀꯥꯟ ꯁꯥꯕ ꯀꯥꯟꯗꯗꯤ
ꯎꯝ
ꯍꯨꯃꯥꯡꯒ ꯇꯥꯔꯒ ꯑꯁ
ꯍꯨꯝ ꯍꯨꯝ
ꯑꯩꯁꯨ ꯆꯠꯂꯝꯃꯦ ꯆꯠꯂꯒ ꯑꯁ ꯅꯥꯔꯒ ꯑꯃꯨꯛ ꯍꯜꯂꯛꯄꯩꯅꯦ
ꯑꯣ ꯑꯁ ꯑꯩꯈꯣꯏ ꯃꯄꯥꯟꯗꯗꯤ ꯃꯄꯥꯟ ꯆꯠꯄꯗꯣ ꯑꯁ ꯉꯝꯗꯦ ꯑꯩꯈꯣꯏꯁꯨ ꯆꯞꯄꯨꯗꯤ ꯆꯥꯢꯌꯦ ꯗꯤꯁ ꯗꯤꯁꯦꯝꯕꯔ ꯗꯤꯁꯦꯝꯕꯔ ꯃꯇꯝ ꯑꯣꯏꯔꯁꯨ ꯃꯣꯏꯗꯨꯗꯤ ꯏꯪꯗꯦꯕ ꯑꯁꯥꯏꯌꯦ ꯕ ꯗꯨꯒꯤ ꯑꯩꯅ ꯋꯥꯢ
ꯑꯩꯈꯣꯏꯅ ꯄꯩꯁꯥ ꯌꯥꯝ ꯄꯥꯏꯔꯒꯅ ꯑꯗꯨꯝ ꯄꯩꯁꯥ ꯄꯥꯏꯕꯁꯤꯡꯅ ꯂꯩꯕ ꯌꯥꯕꯅꯦꯕ ꯑꯗꯨꯗꯣ
ꯎꯝ
ꯑꯦ ꯁꯤꯒꯨꯝꯕ ꯊꯝꯂꯒ ꯑꯗꯨꯝ ꯂꯩꯕ ꯌꯥꯕꯅꯦꯕ
ꯈꯣꯏ ꯄꯩꯁꯥ ꯂꯩꯇꯕꯁꯤꯡꯗꯤ ꯑꯦ ꯁꯤꯐꯥꯎ ꯄꯥꯏꯕ ꯉꯝꯗ꯭ꯔꯦꯕ
ꯗꯤ ꯂꯩꯔꯤꯌꯦ ꯐꯦꯟ ꯐꯥꯎꯁꯨ ꯄꯥꯏꯕ ꯉꯝꯗꯦ ꯂꯩꯕꯁꯨ ꯉꯝꯗꯦ
ꯑꯝ ꯅꯪꯁꯨ ꯉꯁꯤ ꯑꯩꯁꯤ ꯉꯁꯤ ꯍꯪꯒꯥꯝ ꯆꯥꯏ
ꯍꯪꯒꯥꯝ ꯂꯩꯕ꯭ꯔꯅꯦ
ꯍꯪꯒꯥꯝ ꯑꯗꯨꯝ ꯍꯣꯏ ꯗꯨꯀꯥꯟꯗꯒꯤ ꯐꯪꯕꯅꯦ
ꯑꯣ ꯃꯇꯝꯗꯤ ꯅꯠꯇ꯭ꯔꯦꯀꯣ ꯈꯪꯒꯒꯤ ꯃꯇꯝꯗꯤ ꯅꯠꯇ꯭ꯔꯦ
ꯎꯝ ꯃꯇꯝꯗꯤ ꯅꯠꯇ꯭ꯔꯦ ꯍꯧꯖꯤꯛ ꯀꯥꯂꯦꯟꯒꯤ ꯈꯔ ꯂꯩꯕꯗꯣ ꯍꯪꯒꯥꯝ
ꯎꯝ
ꯑꯗꯨꯁꯤꯡꯅꯤꯗ
ꯑꯥ ꯑꯁ ꯍꯪꯟꯒꯝ ꯎꯝ ꯃꯆ ꯑꯥ ꯃꯆꯥ ꯃꯆꯥꯗꯣ
ꯎꯝ
ꯑꯗꯨꯒ ꯑꯥ ꯀꯔꯤ ꯑꯥ ꯑꯣꯛꯁꯥ ꯑꯀꯪꯕ ꯑꯗꯨꯒ ꯀꯔꯤꯔꯥ ꯎꯝ
ꯎꯝ
ꯑꯂꯨꯒꯤ ꯑꯂꯨꯒꯤ ꯑꯂꯨ ꯑꯂꯨꯒ ꯈꯣꯟꯗꯦ ꯑꯗꯨꯝ ꯍꯥꯞꯄꯗꯣ ꯌꯥꯝ ꯍꯥꯎꯕꯅꯦ
ꯑꯥ ꯑꯂꯨ ꯑꯉꯥꯡꯕꯗꯨꯔꯣ
ꯑꯥ ꯑꯉꯥꯡꯕꯁꯨ ꯌꯣꯏ ꯃꯆꯥ ꯃꯆꯥ ꯃꯆꯥ ꯃꯆꯥ ꯑꯗꯨꯁꯨ ꯌꯥꯏ
ꯄꯥꯟꯗꯣ ꯄꯥꯟ ꯍꯥꯏꯕꯗꯨꯔꯣ
ꯑꯥꯎ ꯄꯥꯟ ꯄꯥꯟ ꯍꯥꯏꯕꯅꯦ ꯑꯥ
ꯎꯝ ꯑꯂꯨꯔꯥ ꯍꯥꯏꯕꯗꯨꯗ ꯑꯂꯨ ꯃꯥꯟꯕꯗꯤ ꯄꯥꯟꯗꯨꯅꯦꯕ
ꯑꯗꯨꯗꯅꯦ ꯄꯥꯟ ꯑꯩ ꯇꯒꯣꯕ
ꯑꯗꯨꯅꯦ
ꯑꯗꯨ ꯎꯝ ꯍꯥꯞꯄꯗꯣ ꯌꯥꯝ ꯍꯥꯎꯕꯅꯦꯕꯥ
ꯎꯝ ꯍꯥꯎꯋꯦ ꯅꯪꯗꯤ ꯑꯗꯨꯒ ꯎꯝ ꯆꯥꯏꯌꯦ
ꯑ
ꯑꯩꯈꯣꯏꯗꯤ ꯑꯗꯨꯒꯨꯝꯕ ꯆꯥꯔꯛꯑꯦ ꯑꯗꯨꯝ
ꯑ
ꯑꯗꯨꯝ ꯑꯩꯈꯣꯏꯒꯤ ꯆꯥꯅ ꯃꯤꯅ ꯑꯩꯈꯣꯏ ꯏꯄꯥ ꯏꯄꯨꯅ ꯆꯥꯔꯛꯄꯒꯤ ꯑꯗꯨꯝ ꯆꯥꯔꯤꯅꯦꯕ
ꯎꯝ
ꯃꯤ ꯑꯇꯣꯞꯄꯗꯤ ꯆꯥꯔꯝꯃꯣꯏꯅ
ꯍꯥꯥ
ꯃꯤ ꯑꯇꯣꯞꯄꯁꯤꯡꯗꯤ ꯆꯥꯔꯝꯑꯣꯏꯅ ꯑꯇꯣꯞꯄ ꯖꯥꯇꯤꯒꯨꯝꯕꯗꯤ
ꯍꯣꯏ ꯍꯣꯏ ꯃꯤ ꯑꯇꯣꯞꯄ ꯁꯤꯡꯗꯤ ꯑꯩꯈꯣꯏ ꯑꯩꯈꯣꯏ ꯈꯛꯛꯇ ꯃꯥꯜꯂꯦ ꯑꯗꯨꯃꯥꯏꯅ ꯆꯥꯕꯗꯣ
ꯎꯝ
ꯑꯩꯈꯣꯏꯗꯤ ꯑꯥ ꯃꯊꯦꯜ ꯃꯊꯦꯜ ꯑꯗꯨꯝ ꯊꯣꯡꯉꯦꯀꯣ ꯃꯤ ꯑꯥ ꯑꯇꯣꯞꯄꯁꯤꯡꯗꯤ ꯃꯊꯦꯜ ꯃꯊꯦꯜꯒꯨꯕ ꯊꯣꯡꯗꯦ ꯆꯥꯕꯗ ꯆꯥ ꯑꯗꯨꯝ ꯃꯣꯏꯗꯤ ꯀꯔꯤ ꯍꯥꯏꯁꯤꯔꯥ ꯃꯊꯦꯜ ꯃꯊꯦꯜ ꯆꯥꯕꯗꯣ ꯀꯤꯌꯦꯅ ꯑꯗꯨꯝ ꯍꯥꯏꯌꯦꯕ ꯃꯣꯏꯗꯤ
ꯎꯝ ꯎꯝ ꯑꯁꯦꯡꯕꯅꯦ ꯍꯣꯏ ꯈꯣꯏꯊꯤ ꯖꯥꯠ ꯖꯥꯠ ꯍꯥꯞꯔꯒ ꯀꯣ
ꯍꯣꯏ
ꯈꯣꯏ ꯑꯩꯈꯣꯏ ꯐꯥꯎ ꯑꯩꯈꯣꯏ ꯐꯥꯎ ꯎꯝ ꯑꯩꯈꯣꯏ ꯐꯥꯎꯁꯨ ꯀꯤꯀꯣ ꯃꯇꯝ ꯈꯔ ꯃꯔꯛ ꯃꯔꯛꯇꯗꯤ ꯀꯤꯕ ꯌꯥꯎꯕꯅꯦꯍꯦ
ꯌꯥꯝ ꯃꯟꯕꯗꯨꯗ ꯉꯁꯤ ꯌꯦꯟꯁꯥꯡꯁꯦ ꯀꯃꯥꯏ ꯇꯧꯒꯗ꯭ꯔꯥꯀꯣ ꯍꯥꯏꯅ ꯈꯟꯕ ꯅꯨꯃꯤꯠ ꯌꯥꯎꯕꯅꯦ
ꯑꯩꯗꯤ ꯃꯊꯦꯜ ꯃꯊꯦꯜ ꯑꯗꯨꯝ ꯊꯣꯡꯕꯗꯣ ꯍꯥꯞꯄ ꯍꯥꯞꯔꯒ ꯑꯗꯨ ꯑꯣꯏꯅ ꯍꯥꯎꯋꯦ ꯑꯩꯉꯣꯟꯗꯗꯤ
ꯎꯝ ꯑꯗꯨꯒꯤ ꯋꯥꯔꯤ ꯍꯥꯏꯔꯒ
ꯑ
ꯀꯩꯅꯣ ꯎꯝ ꯅꯣꯡꯃ ꯑꯦꯟꯁꯥꯡ ꯊꯣꯡꯉꯦ ꯍꯥꯏꯌꯦ ꯅꯨꯄꯥꯁꯤꯡ
ꯑꯥ
ꯌꯦꯟꯁꯥꯡ ꯊꯣꯡꯕ ꯅꯨꯄꯥꯗꯣ ꯆꯥꯛ ꯈꯔ ꯂꯥꯝꯕ ꯂꯥꯝꯃꯦ ꯂꯥꯝꯃꯤ ꯍꯥꯏꯕꯀꯣ ꯑꯗꯨꯗ ꯁꯟ ꯁꯥ ꯁꯥꯅꯤ ꯍꯥꯏ ꯊꯣꯡꯕꯗꯣ
ꯃꯤ ꯌꯥꯝꯕꯒꯤ ꯃꯤ ꯑꯃꯅ ꯑꯗꯨꯝ ꯢꯟꯁꯥꯡꯕꯨꯗꯤ ꯃꯨꯟꯗꯤ ꯃꯨꯜꯂꯦ ꯍꯥꯏꯕꯀꯣ ꯑꯗꯨꯒ ꯏꯟꯁꯥꯡ ꯊꯣꯡꯕ ꯅꯨ ꯅꯠꯇꯕꯁꯤꯡꯅ ꯃꯅꯥ ꯃꯁꯤꯡ ꯑꯃꯅ ꯄꯨꯔꯛꯑꯒ ꯑꯃꯨꯛ ꯍꯥꯞꯄ ꯑꯗꯨ ꯃꯨꯟꯕꯗ ꯑꯗꯨ ꯑꯃ ꯅꯪ ꯑꯗꯨꯝ ꯉꯥꯏꯕ ꯑꯃꯅ ꯃꯨꯜꯂꯦ ꯍꯥꯏꯔꯀꯥꯟꯗ ꯑꯃꯨꯛ ꯑꯃꯅ ꯄꯨꯔꯛꯄ ꯃꯅꯥ ꯃꯁꯤꯡꯗꯣ ꯑꯗꯨꯅ ꯢꯟꯁꯥꯡ ꯊꯣꯡꯕ ꯅꯨꯄꯥ ꯆꯥꯛ ꯂꯥꯝꯕꯥ ꯅꯨꯄꯥꯗꯨꯅ ꯑꯩꯁꯨ ꯀꯩꯅꯣꯝꯃ ꯍꯥꯞꯀꯦ ꯍꯥꯏꯅ ꯃꯩꯗ ꯀꯩꯅꯣꯗ ꯂꯩꯕ ꯑꯥ ꯀꯩꯅꯣ ꯑꯗꯨꯗꯣ ꯃꯩꯇꯩꯂꯣꯟꯗ ꯍꯥꯏꯕ ꯍꯩꯇ꯭ꯔꯦꯅꯦ ꯃꯣꯠꯄꯗꯣ ꯑ ꯑꯗꯨ ꯃꯥ ꯄꯥꯏꯔ ꯢꯟꯁꯥꯡꯗ ꯍꯥꯞ ꯄꯦ ꯍꯥꯢꯌꯦ ꯁꯥꯎꯕꯒꯤ
ꯕꯦꯔꯥꯅꯤꯍꯦ
ꯎꯝ ꯑꯗꯨꯝ ꯇꯣꯛꯈ꯭ꯔꯦ ꯑꯩ ꯆꯥꯗꯕ ꯆꯥꯗꯕꯤꯗ
ꯃꯍꯥꯛꯁꯨ ꯌꯥꯝꯔꯗꯤ ꯑꯗꯨꯝ ꯆꯥꯔꯁꯦꯅ ꯍꯥꯏꯕ ꯌꯥꯕꯅꯦ
ꯎꯝ ꯃꯤꯁꯨ ꯈꯔ ꯑꯗꯨꯝ ꯂꯩꯕꯅꯤꯅ
ꯃꯤꯁꯤꯡꯁꯨ ꯖꯥꯠ ꯖꯥꯠꯅꯦ
ꯎꯝ ꯑꯗꯨꯒ ꯍꯧꯖꯤꯛ ꯍꯪꯒꯥꯝꯗꯒꯤ ꯁꯨꯝ ꯁꯨꯝꯔꯒ ꯃꯍꯤ ꯑꯩꯈꯣꯏꯅ ꯆꯥꯕꯗꯣ
ꯍꯣꯏ ꯍꯣꯏ
ꯑꯗꯨꯁꯨ ꯃꯤ ꯑꯇꯣꯞꯄꯗꯤ ꯆꯥꯕ ꯎꯗꯦꯅ
ꯍꯣꯏ ꯃꯤ ꯑꯇꯣꯞꯄꯗꯤ ꯎꯝ ꯎꯗꯦ ꯑꯩꯈꯣꯏ ꯑꯩꯈꯣꯏ ꯈꯛꯇꯅꯦ
ꯑꯣ
ꯈꯛꯇꯅꯦ ꯎꯕ ꯃꯤ ꯑꯇꯣꯞꯄꯁꯤꯡꯗꯤ ꯎꯗꯦ
ꯎꯝ ꯑꯩꯈꯣꯏ ꯖꯦꯂꯤꯌꯥꯡꯂꯣꯡ ꯈꯣꯏꯗꯤ ꯆꯥꯕ ꯃꯥꯜꯂꯦꯀꯣ ꯑꯗꯨꯗꯣ
ꯍꯣꯢ ꯑꯗꯨꯒ ꯎꯝ ꯁꯤ ꯎꯁꯣꯏ ꯑꯁꯦꯡꯕꯁꯨ ꯃꯤ ꯑꯇꯣꯞꯄꯁꯤꯡꯗꯤ ꯆꯥꯗꯦ
ꯎꯝ ꯀꯔꯤ ꯍꯥꯏꯕ
ꯎꯁꯣꯏ ꯑꯁꯦꯟꯕ
ꯎꯝ ꯑꯣ ꯍ ꯍ
ꯑꯗꯨ ꯆꯥꯗꯦꯕ ꯑꯩꯅ ꯍꯣꯁꯇꯦꯜꯗ ꯐ꯭ꯔꯥꯏ ꯇꯧꯔꯒ ꯑꯥ ꯄꯨꯔꯛꯑꯦꯕ ꯑꯩꯒ ꯂꯩꯃꯤꯟꯅꯕ ꯑꯩꯈꯣꯏꯗꯣ ꯎꯝ ꯃꯤꯇꯩꯥꯈꯣꯏ ꯑ ꯃꯣꯏꯗꯤ ꯐꯥꯔꯁ ꯇꯥꯏꯝꯅꯦ ꯍꯥꯏꯌꯦ
ꯎꯝ ꯍꯨꯝ ꯎꯝ
ꯑꯩꯈꯣꯢꯗꯤ ꯑꯗꯨꯝ ꯁꯦꯝꯃꯒ ꯆꯥꯕꯅꯦ ꯍꯥꯏꯔꯒ ꯃꯣꯏꯗꯤ ꯐꯥꯔꯁ ꯇꯥꯏꯝꯅꯦꯅ ꯃꯣꯏꯗꯤ ꯁꯧ ꯑ ꯁꯣꯏꯕꯨꯝꯒꯥ ꯎꯁꯣꯏ ꯈꯛꯇꯅꯦ ꯆꯥꯕꯅ ꯍꯥꯏꯌꯦ
ꯎꯝ ꯍꯨꯝ ꯑꯁꯦꯡꯕꯅꯤꯅꯦ ꯑꯗꯨꯁꯨ ꯑꯁ ꯉꯥꯛꯇꯤ ꯉꯥꯛꯏꯀꯣ ꯏꯄꯥ ꯏꯄꯨꯁꯤꯡꯁꯨ
ꯍꯣꯢ
ꯀꯃꯥꯏꯅ ꯈꯪꯒꯅꯤ ꯑꯗꯨꯒꯨꯝꯕꯗꯨ ꯏꯁꯤꯡꯗ ꯇꯤꯡꯂꯒ ꯈꯔ ꯊꯝꯂꯒ ꯆꯥꯕꯗꯣ
ꯑꯣꯏ ꯍꯣꯏ ꯑꯥ ꯎꯁꯣꯏ ꯎꯁꯣꯏ ꯁꯦꯝꯕꯗꯣ ꯃꯈꯥꯎ ꯃꯈꯥꯎ ꯌꯥꯝ ꯂꯥꯛꯑꯦꯀꯣ ꯎꯁꯣꯏ ꯑꯁꯤꯟꯕ ꯑꯃ ꯑꯗꯨꯒ ꯏꯁꯤꯡꯗ ꯅꯨꯃꯤꯠ ꯑꯍꯨꯝ ꯃꯔꯤꯔꯥ ꯇꯤꯡ ꯇꯤꯡꯔꯒ ꯑꯗꯨꯝ ꯆꯥꯕꯗꯣ ꯑꯗꯨꯁꯨ ꯅꯣꯏꯁꯨ ꯆꯥꯕ꯭ꯔꯥ
ꯍꯣꯏꯅꯦ ꯍꯧꯖꯤꯛ ꯎꯁꯣꯏ ꯁꯤꯟꯕ ꯍꯥꯏꯕꯁꯦ ꯑꯗꯨ ꯅꯠꯇ꯭ꯔꯣ ꯑꯗꯨꯅꯤꯅꯦ ꯑꯩꯅ ꯍꯥꯏꯔꯤꯁꯦ ꯈꯔ ꯁꯤꯟꯕꯗꯣ ꯅꯪꯅ ꯍꯥꯏꯔꯤꯁꯤꯅ ꯀꯔꯤ ꯑꯣꯏꯕ꯭ꯔꯥ
ꯑꯥ ꯎꯁꯣꯏ ꯑꯁꯦꯟꯕ ꯑꯃ ꯂꯩꯌꯦ ꯑꯩꯅ ꯍꯥꯏꯕꯗꯤ ꯏꯁꯤꯡꯗꯗꯤ ꯇꯤꯟꯗꯦ ꯑꯗꯨꯝ ꯁꯃꯦꯁ ꯇꯧꯔꯒ ꯑꯗꯨꯝ ꯍꯥꯞꯔꯒ ꯀꯣ ꯑꯗꯨꯗꯤ ꯊ꯭ꯔꯤ ꯃꯟꯁ ꯐꯣꯔ ꯃꯟꯁ ꯐꯥꯎ ꯑꯗꯨꯝ ꯊꯝꯃꯦ
ꯎꯝ ꯍꯝ
ꯅꯣꯏꯗꯤ ꯑꯗꯨꯃꯥꯏꯅ ꯆꯥꯗꯦ
ꯑꯥ ꯎꯁꯣꯏ ꯀꯩꯅꯣ ꯎꯝ
ꯁꯣꯏꯕꯨꯝꯅ ꯃꯈꯜ ꯑꯃ ꯁꯣꯏꯕꯨꯝꯅ ꯇꯣꯡꯉꯥꯂꯦꯀꯣ ꯑꯗꯨꯒ ꯏꯁꯤꯡ ꯏꯁꯤꯡꯗ ꯇꯤꯡꯕ ꯑꯗꯨꯅ ꯇꯣꯉꯥꯟꯕ ꯑꯩꯅ ꯑꯗꯨꯒ ꯎꯝ ꯑꯗꯨꯒ
ꯍꯥꯏꯕꯗꯨꯅ ꯅ ꯀꯔꯤꯒꯤ ꯇꯥꯏꯞ ꯇꯧꯕ ꯈꯪꯗꯕ
ꯑꯣ ꯁꯤꯟꯕꯗꯨꯗꯤ ꯑꯥ ꯍꯞꯇꯥ ꯃꯔꯤꯔꯥ ꯃꯉꯥꯔꯥ ꯑꯗꯨꯝ ꯊꯝꯕꯅꯦ
ꯎꯝ ꯍꯝ ꯑꯗꯨꯗꯤ ꯑꯩ ꯅꯪꯉꯣꯟꯗ ꯇꯝꯗ꯭ꯔꯗꯤ ꯌꯥꯔꯣꯏ ꯑꯗꯨꯗꯤ
ꯑꯗꯨꯗꯣ ꯌꯥꯝ ꯍꯥꯎꯕꯅꯦ ꯁꯤꯟꯕꯗꯣ ꯑꯁ ꯍ ꯈꯨꯁꯤꯟ ꯑꯃꯥꯅꯦ
ꯑꯣꯍꯣ ꯇꯝꯗ꯭ꯔꯗꯤ ꯌꯥꯔꯣꯏ ꯑꯗꯨꯗꯤ
ꯍ
ꯎꯝ ꯁꯣꯏꯕꯨꯝ ꯁꯣꯏꯕꯨꯝꯒ ꯍꯧꯖꯤꯛ ꯏꯁꯤꯡꯗ ꯇꯤꯡꯕꯗꯨꯒ ꯑꯗꯨ ꯈꯛ ꯑꯅꯦꯕ ꯑꯩꯅ ꯈꯪꯕꯗꯤ
ꯏꯁꯤꯡꯗ ꯇꯦꯡ ꯇꯤꯡꯕꯗꯤ ꯅꯨꯃꯤꯠ ꯃꯔꯤꯔꯥ ꯃꯉꯥꯔꯥꯅꯗꯤ ꯈꯛꯇꯅꯦ ꯆꯪ ꯅꯠꯇ꯭ꯔꯣ ꯇꯤꯟꯔꯒ ꯑꯗꯨꯝ ꯆꯥꯕꯗ ꯑꯗꯨꯗꯤ ꯑꯗꯨ ꯑꯗꯨꯒ ꯇꯣꯡꯉꯥꯜꯂꯦ ꯑꯩꯅ ꯍꯥꯏꯕꯗꯤ
ꯎꯝ
ꯑꯗꯨꯁꯨ ꯌꯥꯝ ꯍꯥꯎꯋꯦ ꯏꯁꯤꯡꯗ ꯇꯤꯡꯔꯒ ꯆꯥꯕꯗꯣ
ꯎꯝ ꯍꯥꯎꯏ ꯑꯗꯨꯝ
ꯏ ꯏꯄꯥꯒꯤ ꯐꯦꯕ꯭ꯔꯥꯏꯠꯅꯦ ꯑꯗꯣ
ꯍꯣꯏ ꯅꯪ ꯉꯁꯥꯏ ꯍꯥꯏꯕ ꯄꯥꯟꯒ ꯊꯣꯡꯉꯁꯨ ꯌꯥꯝ ꯍꯥꯎꯅꯦ ꯇꯨ ꯏꯁꯤꯡꯗ ꯇꯤꯡꯔꯒ ꯆꯥꯕꯗ
ꯑꯣ ꯄꯥꯟꯒ ꯊꯣꯡꯕꯗꯤ ꯈꯪꯗ꯭ꯔꯦ ꯑꯗꯨꯒ ꯁꯣꯏꯕꯨꯝꯗꯤ ꯑꯗꯨꯝ ꯍꯥꯥꯡꯒꯥꯗꯤꯁꯨ ꯍꯥꯏ
ꯎꯝ ꯎꯁꯣꯏꯁꯦ ꯃꯈꯟ ꯌꯥꯝꯃꯤꯅꯦ
ꯍꯣꯏ ꯌꯥꯝꯃꯦ
ꯀꯪꯍꯜꯂꯒꯁꯨ ꯆꯥꯏꯑ
ꯍꯣꯏ ꯀꯥꯡꯍꯟꯕꯗꯣ ꯁꯤꯡꯖꯨꯗꯥ ꯍꯥꯞꯄꯗꯣ ꯌꯥꯝ ꯍꯥꯎꯕꯅꯦ
ꯎꯝ
ꯁꯤꯡꯖꯨꯗꯗꯤ ꯆꯥꯕ꯭ꯔꯥ ꯅꯣꯏ
ꯁꯤꯡꯖꯨ ꯑꯀꯪꯕꯗꯨꯗꯤ ꯁꯤꯡꯖꯨ ꯑꯥ ꯁꯤꯡꯖꯨ ꯆꯥꯏꯌꯦ ꯑꯗꯨꯝ
ꯑꯗꯨꯒ ꯍꯪꯒꯥꯝ ꯍꯪꯒꯥꯝ ꯑꯀꯥꯡꯕꯗꯨ ꯑꯗꯨꯁꯨ ꯆꯥꯏꯌꯦ ꯑꯩꯈꯣꯏꯗꯤ
ꯎꯝ ꯁꯤꯡꯖꯨ ꯁꯦꯝꯃꯗꯣ
ꯍꯣꯏ
ꯃꯣꯔꯣꯛ ꯃꯣꯔꯣꯛ ꯎ ꯃꯣꯔꯣꯛꯇ
ꯑ
ꯀꯩꯅꯣꯗꯣ ꯎ ꯑꯥ ꯎꯝ ꯀꯔꯤ ꯍꯥꯏꯕ꯭ꯔꯥ ꯀꯩꯅꯣ ꯃꯩꯇꯩꯂꯣꯟꯗ ꯒ꯭ꯔꯤꯟꯗꯣ ꯒ꯭ꯔꯤꯟꯗꯣ
ꯎꯝ ꯎꯝ
ꯃꯩꯇꯩꯂꯣꯟꯗ ꯀꯔꯤ ꯀꯥꯎꯔꯤꯅꯦ ꯎꯝ ꯑꯁꯪ ꯑꯁꯪꯕꯗꯣ ꯑꯁꯪꯕ ꯑꯣꯏꯔꯁꯨ ꯌꯥꯏ ꯅꯧꯕꯁꯤꯡꯗꯨ
ꯑ
ꯇꯧꯔꯒ ꯑꯗꯨ ꯍꯪꯒꯥꯝ ꯑꯀꯪꯕꯗꯣ
ꯑꯝ
ꯃꯣꯔꯣꯛ ꯈꯔ ꯁꯥꯍꯜꯂꯒꯀꯣ
ꯑꯥꯏ ꯁꯤꯡꯖꯨ ꯁꯤꯡꯖꯨꯗꯤ ꯁꯥꯕꯗꯨꯅ ꯍꯥꯎꯋꯦꯗ
ꯎꯝ
ꯁꯤꯡꯖꯨꯅꯦꯅ ꯍꯥꯏꯔꯗ ꯁꯥꯇ꯭ꯔꯗꯤ ꯑꯥ
ꯁꯤꯡꯖꯨ ꯁꯂꯥꯗ ꯑꯣꯜꯂꯅꯤꯕ ꯍꯥꯎꯗ꯭ꯔꯗꯤ
ꯎꯝ
ꯑꯗꯨꯒ ꯎꯝ ꯑꯩꯈꯣꯏ ꯌꯥꯝ ꯆꯥꯅ ꯌꯥꯝ ꯆꯥꯟꯅꯕ ꯂꯩꯌꯦ ꯑꯃ
ꯑ ꯁꯧꯒ꯭ꯔꯤꯗꯤ
ꯑ ꯃꯔꯨꯗꯣ
ꯑꯍꯨꯝꯒꯤ ꯃꯔꯨ
ꯎꯝ
ꯑꯗꯨ ꯃꯔꯨꯗꯨ ꯁꯦꯝꯃꯒ ꯆꯠꯅꯤ ꯆꯥꯕꯗꯣ ꯑꯃꯦꯠꯄ ꯆꯥꯕꯗꯣ ꯑꯗꯨꯁꯨ ꯃꯤ ꯑꯇꯣꯞꯄ ꯆꯥꯕ ꯄꯥꯛꯅ ꯎꯗꯦꯅꯦ
ꯍꯣꯏ ꯎꯗꯦ ꯑ ꯃꯤꯇꯩꯁꯤꯡꯁꯨ ꯆꯥꯕ ꯎꯗꯦꯀꯣ
ꯎꯝ ꯑꯇꯣꯞꯄ ꯖꯥꯇꯤ ꯆꯥꯕ ꯎꯗꯦꯕ ꯍꯪꯂꯒꯁꯨ ꯈꯪꯗꯦꯕ ꯃꯣꯏꯅ
ꯑꯣ ꯈꯣꯏꯗꯤ ꯑꯗꯨꯝ ꯆꯥꯏꯌꯦꯅ ꯑꯗꯨꯛ ꯒ ꯑꯁꯔ ꯁꯧꯒ꯭ꯔꯤ ꯑꯀꯥꯡꯕꯗꯨꯁꯨ ꯍꯥꯎꯋꯦ ꯅꯣꯏꯗꯤ ꯑꯥ ꯀꯔꯤꯔꯥ ꯑꯥ ꯑꯣꯛꯁꯥ ꯑꯣꯛꯁꯥ ꯁꯦꯝꯂꯒ ꯑꯗꯨꯝ ꯎꯝ ꯅꯨꯃꯤꯠ ꯑꯅꯤ ꯑꯍꯨꯝ ꯑꯗꯨꯝ ꯊꯥꯝꯂꯒ ꯀꯣ ꯃꯆꯥ ꯃꯆꯥ ꯀꯥꯛꯈ꯭ꯔꯒ ꯑꯗꯨꯝ ꯅꯨꯃꯤꯠ ꯑꯍꯨꯝ ꯑꯗꯨꯝ ꯊꯝꯂꯒ ꯑꯗꯨꯝ ꯍꯟꯖꯥꯡꯗ ꯈꯤꯇꯪ ꯈꯤꯇꯪ ꯑꯗꯨꯝ ꯍꯥꯞꯄꯒ ꯅꯣꯏꯗꯤ ꯑꯗꯨꯃꯥꯏꯅ ꯆꯥꯕ꯭ꯔꯥ
ꯀꯪꯍꯜ ꯀꯪꯍꯜꯂꯒ ꯍꯥꯞꯄꯗꯨꯔꯣ
ꯅꯠꯇꯦ ꯅꯨꯃꯤꯠ ꯅꯨꯃꯤꯠ ꯑꯗꯨꯝ ꯄꯤꯁ ꯑꯗꯨꯝ ꯑꯥ ꯃꯆꯥ ꯃꯆꯥ ꯑꯗꯨꯝ ꯀꯛ ꯀꯛꯊꯔꯒ ꯀꯣ ꯅꯨꯃꯤꯠ ꯑꯅꯤ ꯑꯍꯨꯝ ꯑꯗꯨꯝ ꯊꯝꯃꯤꯅ ꯑꯗꯨꯝ ꯊꯥꯝꯕ ꯀꯥꯟꯗ ꯑꯁ ꯑꯗꯨꯝ ꯊꯝꯕ ꯀꯥꯟꯗ ꯑꯥ ꯑꯗꯨꯝ ꯊꯣꯡꯕꯗꯣ ꯊꯣꯡꯔꯒ ꯊꯣꯡꯕ ꯂꯣꯏꯔꯗꯤ ꯑꯩꯈꯣꯏ ꯑ ꯉꯥꯔꯤꯒꯤ ꯇꯥꯏꯞꯇ ꯑꯗꯨꯝ ꯉꯥꯔꯤꯗꯤ ꯑꯗꯨꯝ ꯍꯦꯟꯖꯥꯡꯗ ꯈꯤꯠ ꯇꯥꯡꯉꯤ ꯇꯥꯡꯗꯣ ꯑꯗꯨꯝ ꯍꯥꯞꯔꯒ ꯆꯥꯕꯒꯤ ꯇꯥꯏꯞꯇ ꯑꯗꯨꯝ ꯇꯧꯋꯦꯕ ꯑꯩꯈꯣꯏꯗꯤ
ꯑ ꯃꯎꯟ ꯈꯣꯢꯗꯤ ꯁꯨ ꯃꯣꯏꯅ ꯆꯥꯗꯦ ꯀꯪꯍꯜꯂꯒ ꯑꯗꯨꯝ ꯍꯥꯞꯇꯦ ꯍꯥꯎꯏ ꯑꯗꯨꯕꯨ ꯅꯪ ꯃꯨꯟꯗꯕꯤꯗ ꯑꯗꯨꯝ ꯊꯝꯕ
ꯍꯣꯏ ꯃꯨꯟꯗꯕꯤꯗ ꯑꯗꯨꯝ ꯊꯝꯂꯒ ꯅꯨꯃꯤꯠ ꯑꯅꯤ ꯑꯍꯨꯝ ꯊꯝꯃꯤꯅ ꯑꯗꯨꯗ ꯑꯗꯨꯒ ꯊꯝꯕ ꯂꯣꯏꯔꯗꯤ ꯑꯥ ꯑꯗꯨꯝ ꯊꯣꯡꯒꯅꯤ ꯊꯣꯡꯕ ꯂꯣꯏꯔꯗꯤ ꯑꯗꯨꯝ ꯌꯦꯟꯖꯥꯡꯗ ꯑꯗꯨꯝ ꯈꯤꯇꯪ ꯈꯤꯇꯪ ꯑꯗꯨꯝ ꯍꯥꯞꯂꯒ
ꯎꯝ ꯍꯝ
ꯉꯔꯤꯒꯤ ꯃꯍꯨꯠꯇ
ꯑꯣ ꯑꯗꯨ ꯑꯗꯨꯒꯤꯗꯣ ꯎꯝ ꯃꯥꯒꯤ ꯑꯥ ꯇꯣꯉꯥꯟꯕ ꯑꯃ ꯂꯩꯕꯗꯨꯔꯣ ꯍꯥꯏꯕꯗꯤ ꯃꯥꯒꯤ ꯊꯥꯎꯒꯨꯝꯕ ꯑꯉꯧꯕ ꯎꯝ ꯑꯗꯣ ꯈꯪꯉꯦ
ꯑꯥ
ꯑꯗꯨꯗꯤ ꯃꯥꯒꯤ ꯀꯔꯤ ꯍꯥꯏꯁꯤꯔꯥ ꯇꯣꯉꯥꯟꯕ ꯑꯃ ꯂꯩꯗꯅ ꯑꯗꯨꯗꯣ
ꯎꯝ
ꯃꯥꯒꯤ ꯁꯥꯁꯨ ꯅꯠꯇꯕ ꯀ ꯋꯥꯏꯠ ꯑꯉꯧꯕꯗꯣ
ꯍꯣꯏ ꯍꯣꯏ ꯍꯣꯏ ꯑꯗꯨ ꯇꯁꯨ ꯑꯗꯨ ꯑꯣ ꯍꯣꯏ ꯑꯗꯨ ꯎꯝ
ꯊꯣꯛꯄꯗꯣ
ꯎꯝ
ꯑꯗꯨꯔꯥ
ꯑ ꯑꯗꯨꯅꯦ
ꯎꯝ ꯍꯥꯎꯅꯦ ꯑꯗꯨꯁꯨ
ꯑꯣ ꯅꯣꯏꯁꯨ ꯑꯗꯨꯃꯥꯏꯅ ꯁꯦꯝꯔꯒ ꯆꯥꯏꯌꯦꯀꯣ
ꯎꯝ
ꯑ ꯑꯇꯣ ꯃꯤ ꯑꯇꯣꯞꯄꯁꯤꯡꯗꯤ ꯑꯗꯨꯃꯥꯏꯅ ꯇꯧꯕ ꯃꯤ ꯂꯩꯇꯦ ꯑ ꯈꯪꯗꯦ ꯑꯗꯨꯝ ꯄꯥꯛ ꯃꯔꯤ ꯇꯥꯎꯗꯦ ꯑꯩꯅ ꯍꯥꯏꯕꯗꯣ ꯑꯩꯈꯣꯏ ꯑꯩꯈꯣꯏ ꯃꯁꯦꯟ ꯑꯣꯏꯔꯁꯨ ꯀꯣ ꯆꯥꯗꯕꯤ ꯆꯥꯗꯕ ꯃꯤꯁꯨ ꯂꯩꯌꯦ
ꯎꯝ
ꯑꯗꯨꯁꯨ ꯑꯣꯛ ꯑꯣꯛꯁꯥꯁꯨ ꯑꯣꯛꯁꯥꯗ ꯅꯠ ꯁꯟꯁꯥꯗꯁꯨ ꯂꯩꯌꯦ ꯑꯗꯨꯗꯣ
ꯑꯣ ꯁꯟꯁꯥꯗꯗꯤ ꯆꯥꯕꯗꯤ ꯑꯩꯗꯤ ꯐꯪꯗ꯭ꯔꯦ
ꯁꯪꯁꯥꯔꯒꯤ ꯍꯦꯟꯅ ꯀꯔꯤ ꯍꯥꯏꯕ꯭ꯔꯥ ꯀꯣꯟ ꯐꯦꯡꯕꯁꯨ ꯋꯥꯕꯅꯦ ꯣ ꯂꯧꯊꯣꯛꯄ ꯑꯗꯨꯒꯤ ꯊꯥꯎꯗꯨꯅꯀꯣ
ꯎꯝ
ꯑꯊꯥꯎꯗꯨꯅ ꯆꯥꯔ ꯀꯣꯟꯗ ꯑꯃꯗ ꯆꯥꯕꯤꯔꯗꯤ ꯐꯦꯡꯗꯣꯛꯄꯁꯨ ꯈꯔ ꯋꯥꯕꯅꯦ ꯑꯗꯨꯒꯤꯗꯣ
ꯅꯪꯃ ꯍꯥꯏꯕꯗꯤ ꯑꯗꯨꯝ ꯑꯗꯨꯝ ꯃꯍꯤ ꯊꯣꯛ ꯊꯣꯛꯄꯗꯨ ꯐꯨꯠꯇꯣꯛꯄꯗꯣ ꯑꯗꯨꯝ ꯅꯪ ꯑꯗꯨꯝ ꯑꯗꯨ ꯑꯗꯨ ꯅꯠꯇꯦꯀꯣ ꯅꯪꯅ ꯍꯥꯏꯕꯗꯤ
ꯎꯝ ꯁꯥꯒꯨꯝꯕꯅꯦ ꯑꯗꯨꯕꯨ ꯃꯁꯜꯁꯨ ꯅꯠꯇꯦ ꯑꯗꯨ ꯃꯥꯒꯤ
ꯑꯁꯦ ꯁꯤꯒ
ꯐꯦꯠꯁ ꯇꯨꯁꯨ ꯅꯠꯇꯕ ꯀꯣ ꯀꯩ
ꯉꯥꯏ ꯍꯥꯏꯕ
ꯑꯣ ꯑꯗꯨꯁꯦ ꯑꯃꯨꯛ ꯇꯣꯡꯉꯥꯜꯂꯦ
ꯑꯥꯎ ꯇꯣꯡꯉꯥꯜꯂꯦ ꯑꯗꯨ ꯑꯣꯏꯔꯗꯤ ꯑꯩꯅ ꯍꯥꯏꯕꯗꯤ ꯑꯩꯅ ꯍꯥꯏꯕꯗꯤ ꯑꯣꯛꯁꯥ ꯈꯛꯇꯅꯦ ꯑꯗꯨꯝ ꯁꯦꯝꯔꯒ ꯆꯥꯕꯗꯣ ꯑꯇꯣꯞꯄꯗꯤ ꯈꯪꯗꯦ
ꯎꯝ ꯍꯝ ꯈꯪꯉꯤꯅꯦ ꯑꯁꯤ ꯁꯥ ꯅ ꯀꯩꯅꯣ ꯁꯥꯒꯨꯝꯕ ꯀꯩꯅꯣ ꯃꯅꯨꯡꯗ ꯂꯧꯊꯣꯛꯄ ꯀꯥꯟꯗ ꯃꯥꯒꯤ ꯇꯣꯉꯥꯟꯅ ꯑꯃ ꯂꯩꯌꯦꯕ ꯐꯦꯠ ꯇꯣꯉꯥꯟꯕ ꯑꯃ ꯂꯩꯌꯦ
ꯑꯣ
ꯃꯩꯗ ꯀꯩꯅꯣ ꯇꯧꯔꯁꯨ ꯑꯗꯨꯝ ꯃꯩꯗ ꯀꯨꯏꯅ ꯊꯝꯃꯗꯤ ꯃꯍꯤ ꯂꯣꯏꯅ ꯑꯣꯟꯊꯣꯛꯈ꯭ꯔꯅꯤ
ꯑꯣ ꯑꯣ
ꯈꯪꯉꯝꯒꯅꯤꯗ ꯅꯪ ꯅꯤꯡꯁꯤꯡꯗꯕꯒꯤ ꯑꯣꯏꯔꯝꯒꯅꯤ
ꯊꯗꯦ ꯑꯗꯨ ꯑꯣꯏꯔꯝꯃꯕ ꯌꯥꯏ
ꯑꯗꯨꯝ ꯅꯪꯒꯤ ꯅꯪꯒꯤ ꯁꯥꯏꯗꯠꯇ ꯌꯥꯝꯅ ꯍꯟꯗꯛ ꯎꯝ ꯆꯥꯒꯟꯕꯅꯤꯗ ꯒꯟꯅꯝ ꯄꯨꯨꯏ ꯍꯥꯏꯅ
ꯑꯣ ꯑꯣ ꯑꯗꯨꯅꯦ ꯑꯩꯅ ꯑ ꯑꯩꯁꯨ ꯑ ꯑꯗꯨꯗꯅꯦ ꯑꯗꯨꯅꯦ ꯍꯥꯏꯌꯦꯕ
ꯑꯗꯨꯅ ꯆꯨꯝꯃꯤꯀꯣ
ꯑ ꯆꯪꯃꯦ ꯑꯗꯨꯗꯣ ꯌꯥꯝ ꯍꯕꯅꯦ ꯌꯦꯟꯖꯥꯡ ꯑꯗꯨꯝ ꯏꯩꯅ ꯃꯥꯇ ꯑꯗꯨꯣ ꯍꯥꯞꯄꯗꯗꯤ ꯑꯗꯨꯝ ꯍꯥꯎꯕꯅꯦꯕ ꯑꯩꯈꯣꯏꯗꯤ ꯑꯥ ꯉꯥꯔꯤ ꯆꯥꯗꯦ ꯑꯗꯨ ꯑꯣꯏꯅ ꯆꯥꯏꯌꯦ
ꯎꯝ ꯑꯩꯈꯣꯏ ꯚꯔꯥꯗ ꯂꯩꯃꯤꯟꯅꯕ ꯏꯃꯥꯟꯅꯕ ꯈꯔ ꯂꯩꯌꯦꯕ ꯅꯣꯏꯔꯣꯝꯗꯒꯤ
ꯑꯣ
ꯑꯗꯨꯁꯤꯡ ꯑꯗꯨꯝ ꯆꯥꯏ ꯍꯥꯎꯋꯦ
ꯑ ꯑꯩꯒꯤ ꯏꯕꯣꯡꯁꯨ ꯑꯁꯤꯗ ꯂꯩꯌꯦꯕꯀꯣ ꯁꯤꯗ ꯃꯁꯨ ꯀꯣꯏ ꯁꯝꯕ ꯀꯥꯟꯗ ꯑꯩ ꯏꯃꯥꯅ ꯑꯗꯨꯝ ꯑꯗꯨꯝ ꯊꯥꯔꯛꯑꯦꯕ ꯑꯗꯨꯒ ꯃꯥꯒ ꯑꯗꯨꯝ ꯂꯩꯃꯤꯟꯅꯕ ꯔꯦꯟꯁ ꯑꯩꯈꯣꯏꯗꯤ ꯆꯥꯗꯦ ꯍꯩꯌꯦꯦ ꯅꯣꯏꯗꯤꯧ ꯀꯃꯥꯏ ꯀꯃꯥꯏꯅ ꯁꯦꯝꯕ꯭ꯔꯥꯅ ꯍꯥꯡꯉꯦꯅ
ꯎꯝ
ꯑꯗꯨꯒ ꯊꯣꯏ ꯑꯁꯤꯟꯕꯁꯨ ꯃꯣꯏꯗꯤ ꯆꯥꯗꯦꯅꯗꯤ ꯍꯥꯏꯕꯅꯦ
ꯎꯝ ꯍꯝ
ꯇꯁꯨꯣ
ꯎꯝ ꯑꯩꯈꯣꯏꯗꯤ ꯍꯧꯖꯤꯛ ꯏꯕꯥꯅꯤ ꯍꯥꯏꯕꯗꯨ ꯑꯩꯈꯣꯏ ꯑꯩꯈꯣꯏꯔꯣꯝꯗ ꯃꯃꯤꯡ ꯇꯣꯡꯉꯥꯜꯂꯦ ꯅꯣꯏꯗꯒ ꯑꯩꯈꯣꯏꯗ ꯑꯗꯨꯝ ꯃꯃꯤꯡ ꯈꯔ ꯇꯣꯡꯉꯥꯜꯂꯦ ꯎꯝ ꯑꯗꯨꯏꯅꯦ ꯈꯪꯗꯕꯤꯩꯗꯣ
ꯑꯣ
ꯐꯔꯦ ꯍꯣꯔꯦꯟ ꯑꯗꯨꯝ ꯐꯥꯎꯅꯁꯤꯀꯣ
ꯍꯣꯏ ꯍꯣꯏ ꯍꯣꯏ ꯍꯣꯏ
ꯎꯝ ꯅꯪꯅꯧ ꯍꯥꯏꯔꯛꯑꯣꯕ ꯅꯪ ꯇꯧꯅꯤꯡꯉꯁꯤꯀꯣ ꯎꯝ ꯎꯝ ꯐꯔꯦ ꯎꯝ
ꯑ
ꯑ